ꯍꯜꯂꯣ
ꯇꯥꯕ꯭ꯔꯣ
ꯇꯥꯏꯌꯦ ꯀꯩꯗꯣꯏꯅꯣ
ꯀꯩꯁꯨ ꯇꯧꯗꯦ ꯅꯪꯗꯤ
ꯑꯩꯁꯨ ꯀꯩꯁꯨ ꯇꯧꯗꯦ
ꯑ ꯆꯥꯛ ꯆꯥꯔꯕꯣ ꯍꯣꯏ ꯆꯥꯔꯦ
ꯆꯥꯔꯦ ꯑꯩꯁꯨ
ꯀꯔꯤ ꯑꯦꯟꯁꯥꯡ ꯆꯥꯕꯅꯣ
ꯈꯣꯏ ꯉꯁꯤ ꯑꯂꯨꯒ ꯗꯥꯜ ꯆꯥꯏ
ꯑꯂꯨ
ꯅꯣꯏꯗꯤ ꯑꯥꯎ
ꯑꯦ ꯍꯥꯥꯎꯕꯅꯤꯀꯣ
ꯍꯥꯎꯋꯦ ꯍꯥꯏꯕ ꯇꯥꯔꯦꯅꯦ ꯑꯗꯣ
ꯑꯁ ꯑꯩꯈꯣꯏꯒꯤꯗꯤ ꯀꯔꯤꯔꯣ ꯀꯥꯎꯈ꯭ꯔꯦꯅꯦ
ꯍꯥꯎꯃꯟꯕꯒꯤꯔꯣ ꯗꯥꯎ ꯑꯣꯏꯔꯝꯃꯦ
ꯍꯥꯎꯃꯟꯕꯒꯤ ꯑꯣꯏꯔꯝꯅꯤ ꯑꯗꯨꯗꯤ
ꯍꯣꯏ ꯎꯝ
ꯏꯟꯁꯥꯡ ꯑꯍꯥꯎꯕ ꯆꯥꯕꯗ ꯀꯣꯒꯜ ꯀꯣꯒꯜꯂꯦ ꯍꯥꯏꯕꯅꯦ
ꯎꯝ ꯕꯣꯜ ꯌꯦꯡꯉꯒ ꯊꯦꯡꯅ ꯍꯧꯒꯠꯑꯦ ꯏꯇꯣꯝꯇ ꯗꯔ ꯅꯩꯈꯥꯏ ꯅꯠꯇꯦꯗ ꯑꯩꯈꯣꯏ ꯏꯃꯨꯡꯁꯤꯡꯅ ꯊꯣꯡꯕꯤꯕꯅꯤ ꯑꯩꯗꯤ ꯊꯕꯛ ꯀꯟꯃꯟꯕꯒꯤ ꯆꯥꯅꯤꯡꯉꯥꯏ ꯈꯛꯅꯤ
ꯑꯩꯗꯤ ꯅꯪꯅ ꯊꯣꯡꯕ꯭ꯔꯥ ꯍꯥꯏꯅ ꯈꯟꯕ
ꯎꯝ ꯑꯩꯗꯤ
ꯌꯥꯥꯏꯗ ꯆꯥꯕꯅꯁꯨ ꯆꯥꯕꯗꯁꯨ ꯋꯥꯕꯅꯤꯀꯣ
ꯃꯥꯅꯦ ꯃꯣꯏꯁꯨ ꯃꯣꯏꯅꯁꯨ ꯑꯩ ꯋꯥꯔꯝꯒꯅꯤ ꯆꯥꯃꯟꯕꯒꯤ ꯆꯥꯅꯉꯥꯏꯈꯛ ꯅꯪꯗꯤ ꯃꯕꯣꯛ ꯌꯥꯝ ꯐꯩꯌꯦ ꯍꯥꯏꯅꯦꯀꯣ
ꯆꯥꯅꯤꯡꯉꯥꯏꯅ ꯅꯪꯒꯤ ꯊꯕꯛꯅꯦꯕꯀꯣ
ꯍꯣꯏ ꯑꯗꯨꯒꯤ ꯃꯣꯏꯅ ꯑꯩ ꯋꯥꯔꯝꯃꯅꯤ ꯍꯥꯏꯅꯀꯣ
ꯑꯩꯅꯁꯨ
ꯑꯗꯨꯒꯤ ꯗꯥꯜ ꯊꯣꯡꯕꯤꯕ
ꯍꯣꯏ
ꯃꯨꯅꯤ ꯍꯥꯏꯅ ꯈꯟꯕꯤ ꯃꯣꯏꯅ ꯗꯥꯜ ꯊꯣꯡꯕꯅꯦꯕ
ꯍꯣꯏ ꯃꯥꯅꯦ ꯑꯗꯨ ꯑꯩꯅ
ꯑꯗꯨꯗꯤ ꯑꯣ
ꯋꯥꯗꯦꯗ ꯁꯤ ꯊꯕꯛ ꯀꯨꯝꯕꯗꯤ ꯑꯗꯨꯝ ꯇꯧꯕ ꯉꯝꯃꯦꯅ ꯑꯩꯅꯁꯨ ꯑꯗꯨꯝ ꯁꯨꯈ꯭ꯔꯕ
ꯅꯣꯏ ꯋꯥꯍꯜꯂꯣꯢ ꯀꯥꯏꯅꯀꯣ ꯑꯩ ꯑꯣꯏꯅ ꯆꯥꯔꯒ ꯋꯥꯔꯒꯦ ꯀꯥꯏꯅ
ꯌꯥꯏ ꯌꯥꯏ
ꯊꯕꯛ ꯆꯠꯂꯣꯏ
ꯆꯠꯂꯋꯣꯢ
ꯎꯝ
ꯌꯨꯝꯗ ꯑꯗꯨꯝ ꯂꯩꯅꯤ
ꯑꯣ ꯅꯣꯏ ꯃꯐꯝꯁꯤꯗꯤ ꯋꯦꯗꯔꯁꯤꯗꯤ ꯀꯃꯥꯏ ꯇꯧꯔꯦ
ꯑꯩꯈꯣꯢꯋꯦ ꯁꯤꯗꯤ ꯅꯣꯡꯁꯨ ꯆꯨꯗꯦ ꯑꯌꯨꯛꯇ ꯈꯤꯇꯪ ꯆꯨꯅꯤ ꯅꯨꯡꯊꯤꯟꯗꯤ ꯑꯗꯨꯝ ꯆꯥꯛꯀꯜꯂꯦꯗ
ꯑꯣ ꯑꯁ ꯑꯈꯣꯏꯗꯤ ꯅꯣꯡ ꯆꯨꯗꯣꯔꯦ
ꯑꯣ ꯉꯔꯥꯡ ꯆꯨꯕ꯭ꯔꯥ
ꯍꯣꯏ ꯉꯔꯥꯡꯗꯤ ꯐꯖꯅ ꯆꯨꯔꯦ
ꯑꯣ ꯑꯗꯨꯗꯤ ꯊꯕꯛꯁꯨ ꯆꯠꯂꯝꯃꯣꯏꯅꯦ
ꯎꯝ ꯀꯩꯁꯨ ꯇꯧꯕ ꯌꯥꯗ꯭ꯔꯦꯅꯦ ꯁꯤ ꯅꯣꯡꯁꯤꯅ ꯑꯃꯨꯛꯀ ꯏꯪꯕ
ꯑꯣ ꯑꯃ ꯋꯦꯗꯔꯁꯦ ꯇꯨꯝꯕ ꯌꯥꯝ ꯅꯨꯡꯉꯥꯏꯒꯅꯤ ꯑꯗꯨꯗꯤ
ꯑꯗꯨꯅꯤꯅꯦ
ꯊꯕꯛꯁꯨ ꯆꯠꯇꯕ ꯀꯣ ꯅꯣꯡꯆꯨꯕꯒꯤ ꯕ꯭ꯂꯦꯡꯀꯦꯠ ꯃꯈꯥꯗ ꯍꯣꯔ ꯀꯞ ꯌꯦꯡꯔꯒ
ꯎꯝ ꯑꯁ ꯑꯗꯨꯅꯦ ꯑꯗꯨꯒ ꯑꯩꯒꯤ ꯊꯕꯛꯇꯣ__ ꯆꯥꯕꯗꯣ ꯑꯗꯨꯅꯦꯕ
ꯌꯣꯒꯍꯜꯒ ꯆꯥꯒ ꯑꯃꯨꯛ ꯇꯨꯝꯕꯒꯣ
ꯎꯝ
ꯋꯦꯗꯔꯁꯤꯒ ꯅꯨꯡꯉꯥꯏꯅꯦꯍꯣꯏ ꯅꯪꯅ ꯕꯦꯁꯅꯤꯅꯦ ꯑꯗꯨꯗꯤ ꯍꯧꯖꯤꯛꯀꯥꯟꯗꯤ ꯅꯪꯅ ꯈ꯭ꯋꯥꯏꯗꯒꯤ ꯅꯨꯡꯉꯥꯏꯒꯗꯕ ꯃꯥꯜꯂꯦ
ꯍꯣꯏ ꯐꯃꯨꯡꯅꯐꯥꯎ ꯋꯥꯔꯦꯅꯦꯝ ꯚꯥꯏ ꯍꯦꯟꯅ ꯍꯥꯏ ꯕꯤꯌꯦ ꯑꯥ ꯍꯣꯏ ꯅꯁꯛꯁꯨ ꯌꯦꯡꯅꯤꯡꯗ꯭ꯔꯦ ꯅꯒꯣ ꯅꯨꯡꯁꯤꯃꯟꯕꯒꯤꯅꯤ ꯑꯩ ꯆꯠꯅꯤꯡꯗꯕꯒꯤꯅꯤ ꯑꯩꯅ ꯑꯩꯅ
ꯃꯔꯛ ꯃꯔꯥꯗꯤ ꯏꯔꯨꯕ__ ꯆꯠꯂꯣ ꯍꯥꯏꯅ ꯍꯥꯏꯕ꯭ꯔꯥ ꯇꯨꯡꯐꯝꯅ
ꯇꯧꯋꯦꯜꯐꯥꯎ ꯄꯤꯔꯥꯛꯑꯦ ꯍꯣꯏ ꯁꯕꯣꯟꯗꯤ ꯋꯥꯁꯔꯨꯝꯗ ꯂꯩꯌꯦ ꯍꯥꯏꯗꯤ
ꯗꯤꯇꯣꯜꯒꯨꯝꯕꯀꯣ ꯃꯅꯝ ꯌꯥꯝ ꯊꯤꯈ꯭ꯔꯦ ꯗꯤꯇꯣꯜꯁꯨ ꯁꯤꯖꯤꯟꯅꯑꯣ ꯀꯥꯏꯅ
ꯃꯥꯅꯤ ꯀꯝꯐꯣꯔꯠ ꯐꯥꯎ ꯂꯩꯕꯤꯕꯅꯤ ꯃꯥꯅꯤ ꯑꯗꯨ ꯅꯨꯃꯤꯠ ꯑꯃꯥꯗꯤ ꯑꯩ ꯐꯃꯨꯡꯗꯣ
ꯑꯥ
ꯃꯌꯥꯡꯒꯤ ꯗꯨꯀꯥꯟꯗ ꯀꯝꯐꯣꯔꯠ ꯂꯩꯅꯕ ꯆꯠꯄ ꯃꯥꯜꯂꯦꯕ ꯃꯤꯁꯤꯡꯖꯤꯗꯤ ꯄꯥꯈꯠ ꯄ ꯃꯥꯜꯂꯦ ꯎꯔꯒ ꯄꯝ
ꯃꯈꯣꯡ ꯂꯩꯌꯦꯅ ꯅꯪꯒꯤ ꯇꯨꯡꯐꯝꯁꯤꯗꯤ ꯆꯠꯄ ꯌꯥꯏꯅꯦ ꯑꯗꯨꯗꯤ
ꯍꯣꯏ ꯍꯜꯂꯛꯑꯒ ꯑꯩꯉꯣꯟꯗ ꯑꯁ ꯉꯁꯤ ꯌꯥꯝ ꯏꯀꯥꯏꯌꯦꯅꯦ ꯍꯥꯏꯩꯅ ꯃꯥꯁꯦ
ꯅꯪ ꯅꯪꯅ ꯂꯧꯒꯗꯧꯅꯤꯕ ꯑꯁꯦꯡꯕꯗꯤꯀꯣ ꯂꯧꯅꯤꯡꯉꯥꯏ ꯆꯠꯇꯅ ꯑꯗꯨꯒꯤ ꯃꯥꯅ ꯆꯠꯄ ꯑꯗꯨꯒꯤ ꯑꯣꯏꯔꯝꯃꯤ
ꯍꯣꯏ ꯑꯩꯅ
ꯁꯥꯎꯐꯝ ꯊꯣꯛꯑꯦꯅꯦ ꯇꯨꯝꯐꯝ ꯅꯪꯉꯤ ꯇꯨꯡꯐꯝꯁꯤꯗꯤ
ꯑꯗꯨ ꯃꯥ ꯂꯩꯅꯤꯉꯥꯏ ꯆꯠꯄꯗꯣ
ꯇꯪꯈꯥꯕꯨꯗꯤ ꯊꯝꯍꯧꯋꯦ ꯑꯩ ꯇꯨꯝꯃꯦ ꯑꯗꯨ ꯇꯪꯈꯥꯏ ꯈꯛ
ꯑꯥ ꯅꯪꯕꯨ ꯃꯥ ꯍꯧꯒꯠꯂꯣ ꯆꯠꯂꯒꯦꯅꯦ ꯅꯪꯅ ꯌꯥꯗꯕꯩ ꯑꯣꯏꯔꯝꯅꯤ
ꯎꯝ
ꯑꯗꯨꯒꯤ ꯁꯧꯔꯒ ꯃꯥ ꯇꯪꯈꯥꯏ ꯆꯠꯈ꯭ꯔꯦꯕꯀꯣ
ꯍꯣꯏ ꯃꯈꯣꯡ ꯑꯃꯥꯈꯛ ꯆꯣꯡꯉꯒ ꯆꯠꯈ꯭ꯔꯕꯅꯤ ꯑꯈꯣꯏ ꯏꯁꯇ꯭ꯌ ꯀꯦꯁꯇꯗꯤ ꯃꯥꯁꯦ ꯈꯪꯒ꯭ꯔꯕ ꯃꯥꯜꯂꯦ
ꯀꯣꯛ ꯀꯣꯛ ꯀꯣꯛ ꯀꯣꯛ ꯆꯦꯟꯕꯅꯤꯅꯀꯣ
ꯅꯨꯄꯤ ꯍꯤꯜ ꯇꯣꯡꯂꯒ ꯆꯠꯄꯒꯨꯝꯅꯀꯣ
ꯍꯣꯏ ꯃꯥꯅꯤ ꯐꯃꯨꯡꯁꯨ ꯅꯨꯡꯉꯥꯏꯕꯗꯤ ꯅꯨꯡꯉꯥꯏꯕꯅꯤꯀꯣ ꯑꯗꯨ ꯃꯔꯥꯛ ꯃꯔꯥꯛꯗꯤ ꯃꯥꯁꯦ ꯌꯥꯝ ꯁꯥꯎꯕ ꯃꯥꯜꯂꯦ
ꯁꯧꯕ ꯇꯥꯕꯅꯤꯅꯦ ꯃꯄꯨꯗꯣ ꯊꯕꯛ ꯌꯥꯝ ꯇꯟꯕꯅꯤꯅꯀꯣ
ꯍꯣꯏ
ꯆꯥꯕꯒ ꯇꯨꯝꯕ ꯉꯥꯛꯇꯅꯤꯅ ꯁꯧꯕ ꯇꯥꯕꯅꯤ
ꯃꯉꯣꯟꯗ ꯈꯛ ꯊꯕꯛ ꯇꯧꯕꯒꯤꯀꯣ
ꯎꯝ
ꯋꯥꯔꯦꯕꯃꯥ ꯅꯣꯏꯗꯤ ꯍꯧꯖꯤꯛ ꯋꯦꯗꯔꯁꯤ ꯀꯃꯥꯏ ꯇꯧꯕ꯭ꯔꯣ
ꯍꯧꯖꯤꯛꯇꯤ ꯌꯥꯝ ꯁꯥꯕꯅꯦ ꯅꯠꯇꯦ ꯑꯗꯨꯕꯨ ꯈꯤꯇꯪꯗꯤ ꯁꯥꯢ
ꯑꯣ ꯑꯗꯨ ꯅꯣꯡ ꯅꯣꯡ
ꯈꯤꯇꯪ ꯑꯗꯨꯗꯤ ꯇꯧꯗꯦ ꯍꯣꯏ ꯅꯨꯡꯁꯤꯠ ꯈꯤꯇꯪ ꯁꯤꯠꯂꯦ
ꯑꯩꯈꯣꯏꯗꯤ ꯂꯩꯆꯤꯜ
ꯅꯪ ꯌꯨꯝꯗ ꯂꯩꯗ꯭ꯔꯣ ꯍꯧꯖꯤꯛ
ꯌꯨꯝ ꯃꯅꯥꯛꯇ ꯂꯩꯌꯦ ꯍꯣꯢ
ꯑꯣ
ꯀꯩꯗꯧꯔꯤꯒꯦ
ꯑꯩ ꯑꯩ ꯇꯨꯝꯐꯝꯗ ꯑꯗꯨꯝ ꯂꯩꯔꯦꯗ ꯑꯩꯁꯨ
ꯍꯤꯞꯄꯒ
ꯅꯪꯁꯨ ꯐꯃꯨꯡ ꯅꯪꯒꯤ ꯐꯃꯨꯡꯒꯤ ꯋꯥꯔꯤ ꯁꯥꯗ꯭ꯔꯣ ꯍꯣꯏ ꯍꯣꯏ
ꯅꯪꯗꯤ ꯀꯌꯥ ꯂꯥꯛꯇꯦ ꯇꯣꯏꯅꯤ ꯈꯤꯇꯪ ꯂꯥꯛꯑꯣ ꯍꯥꯏꯅ ꯍꯥꯏꯕꯅꯦ ꯑꯩꯕꯨꯗꯤ
ꯅꯪ ꯐꯃꯨꯡꯁꯨ ꯋꯥꯔꯤ ꯁꯥꯔꯗꯤ ꯐꯥꯔꯅꯤꯗ
ꯁꯥꯕꯅꯤꯗ ꯑꯩ ꯐꯃꯨꯡꯁꯨ ꯑꯩꯒꯤ ꯐꯃꯨꯡꯁꯨ ꯌꯥꯝ ꯑꯗꯣ ꯑꯩꯕꯨꯗꯤ ꯆꯩꯗꯦꯕꯀꯣ ꯅꯪꯕꯒꯨꯝꯅ
ꯐꯃꯨꯡꯁꯤꯗꯤ ꯂꯤꯌꯥꯡꯃꯩ ꯅꯨꯄꯤꯗꯤ ꯀꯤꯕꯖꯥꯠꯅꯤ
ꯑꯦ ꯑꯣꯏꯔꯝꯅꯤ ꯍꯣꯏ ꯑꯩꯈꯣꯏꯗꯤ ꯑꯩꯈꯣꯏꯗꯤ ꯁꯧꯒꯟꯕꯅꯤꯅꯀꯣ
ꯐꯝꯃꯨꯡꯕꯧ ꯄꯥꯔ ꯊꯥꯔꯅꯤꯅꯦ ꯅꯪꯁꯦ
ꯀꯥꯕꯅꯦꯍꯦ ꯍꯣꯡ ꯈꯣꯡꯅꯁꯨ ꯀꯧꯕꯅꯦ ꯑꯩꯈꯣꯏꯗꯤ
ꯎꯝ ꯑꯥ ꯑꯗꯨꯅꯦ ꯃꯣꯏꯁꯨ ꯀꯤꯅꯤꯡꯉꯥꯏꯗꯤ ꯂꯩꯕꯅꯦꯕ ꯑꯗꯨꯒꯤ
ꯑ ꯑꯥ
ꯑꯣ ꯅꯣꯢ ꯅꯪꯒꯤꯗꯤ ꯈ꯭ꯋꯥꯏꯗꯅꯀꯣ ꯆꯥꯅꯤꯡꯕ ꯑꯦꯟꯁꯥꯡꯁꯤ ꯀꯔꯤ ꯑꯦꯟꯁꯥꯡꯔꯣ
ꯑꯣꯛ ꯁꯥꯥ
ꯏꯁ ꯅꯪꯁꯦ ꯑꯗꯨꯗꯤ ꯑꯣꯛꯁꯥ ꯆꯥꯅꯤꯡꯉꯗꯤ ꯅꯪꯁꯦ ꯅꯪ ꯀꯪꯉꯝꯒꯅꯤꯀꯣ
ꯑꯦ ꯑꯣꯛꯁꯥ ꯆꯥꯕ ꯃꯤ ꯀꯥꯡꯉꯦꯅ ꯀꯅꯥꯅꯥ ꯍꯥꯏꯕ꯭ꯔꯣ ꯆꯨꯝ ꯆꯨꯝꯗꯤ ꯆꯨꯝꯃꯦ ꯑꯗꯨꯕꯨ ꯅꯪꯅ ꯍꯥꯏꯕꯗꯨ ꯌꯥꯝ
ꯍꯣꯏ ꯅꯨꯄꯥ ꯅꯨꯄꯥꯗꯗꯤ ꯅꯣꯏꯕꯅꯤꯀꯣ ꯑꯗꯣ ꯅꯨꯄꯤꯁꯤꯡꯗꯤ ꯑꯌꯥꯝꯕꯅ ꯀꯪꯕꯅꯤ
ꯑꯗꯨ ꯅꯪꯗꯤ ꯅꯪ ꯅꯪꯗꯤ ꯆꯥꯅꯤꯡꯗ꯭ꯔꯥ
ꯑꯩꯗꯤ ꯁꯟꯁꯥ
ꯑꯣ ꯑꯗꯨꯗꯤ ꯌꯥꯝ ꯀꯪꯉꯝꯃꯣꯢ ꯅꯪꯁꯨ
ꯍꯣꯏꯅꯦ
ꯎꯝ
ꯅꯪꯒ ꯃꯥꯟꯅꯕꯅꯤꯗ ꯑꯗꯨ ꯑꯦꯟꯁꯥꯡ ꯅꯥꯄꯤꯗꯗꯤ
ꯅꯥꯄꯤꯗꯤ ꯑꯁꯤ ꯆꯥꯅꯤꯡꯉꯦ ꯍꯥꯏꯕꯁꯨ ꯂꯩꯇꯦꯗ ꯆꯥꯅꯤꯡꯗꯦ ꯍꯥꯏꯕꯁꯨ ꯌꯥꯝ ꯂꯩꯕꯗꯤ ꯅꯠꯇꯦ
ꯅꯟ ꯅꯟ ꯚꯦꯖꯤꯇꯦꯔꯤꯌꯟꯅꯤꯅꯦ ꯅꯪꯁꯦ ꯐꯃꯨꯡꯅ ꯐꯥꯎ ꯁꯤꯗꯤ ꯌꯥꯔꯣꯏ ꯅꯪ
ꯏꯟꯁꯥꯡ ꯅꯥꯄꯤꯕꯨ ꯆꯥꯅꯤꯡꯕ ꯑꯃ ꯈꯜꯂꯣ ꯍꯥꯏꯔꯗꯤ
ꯍꯪꯒꯥꯝ
ꯇꯥ ꯑꯩꯗꯤ ꯄꯥꯝꯗꯦ ꯑꯗꯨꯗꯤ
ꯀꯩꯒꯤ
ꯍꯥꯎꯇꯦꯕ
ꯎꯝ ꯀꯣꯕꯤ ꯃꯇꯣꯟꯔꯣ
ꯑꯗꯨꯁꯨ ꯌꯥꯝ ꯄꯥꯝꯗꯦ ꯁꯥꯅꯤ ꯄꯥꯝ
ꯑꯈꯣꯏꯗꯤ ꯄꯝꯃꯦ
ꯅꯣꯡ ꯇꯥꯔꯕ꯭ꯔꯣ ꯅꯣꯏꯒꯤ ꯅꯣꯏꯗ
ꯍꯥꯥ
ꯅꯨꯡꯁꯤꯠ ꯁꯤꯠꯄ꯭ꯔꯣ ꯅꯣꯡꯔꯣ
ꯅꯨꯡꯁꯤꯠꯁꯨ ꯁꯤꯠꯂꯦ ꯅꯣꯡꯁꯨ ꯇꯥꯏꯑꯦ ꯑꯩꯈꯣꯏꯁꯦ
ꯑꯣ ꯑꯗꯨꯗꯤ ꯇꯨꯝꯐꯝꯗ ꯆꯠꯂꯣ ꯇꯨꯝꯃꯣ
ꯍꯣꯏ ꯆꯠꯇꯧꯔꯦ ꯇꯨꯝꯐꯝ ꯀꯣꯜ ꯇꯧꯔꯛꯌꯦ ꯂꯥꯛꯑꯣ ꯂꯥꯛꯑꯦ ꯑꯩ ꯐꯃꯨꯡꯁꯦ
ꯀꯝꯄꯣꯔ ꯂꯧꯔꯛꯑꯦ ꯂꯥꯛꯑꯣ ꯍꯥꯏꯕ꯭ꯔꯣ
ꯍꯣꯏ ꯍꯣꯏ ꯑꯁ ꯃꯥꯁꯦ ꯄꯪꯇꯧ ꯇꯧꯕ ꯌꯥꯗꯦꯀꯣ ꯑꯩ
ꯃꯪ ꯍꯦꯟꯅ ꯁꯥꯊꯤꯑꯦꯕ ꯁꯥꯏꯀꯜꯗꯣ ꯇꯝꯕꯀꯣ ꯅꯍꯥꯟ ꯅꯪꯒꯤ ꯇꯨꯝꯐꯝ ꯑꯉꯥꯡ ꯑꯣꯏꯔꯤꯀꯥꯟꯗ
ꯑꯗꯨꯗꯤ ꯑꯩ ꯍꯥꯟꯅ ꯆꯠꯂꯨꯈꯤꯒꯦ
ꯍꯣꯏ ꯍꯣꯏ
ꯎꯝ ꯎꯝ
ꯑꯥ
ꯇꯥꯕ꯭ꯔꯣ
ꯑꯣ ꯇꯥꯏ ꯇꯥꯏ
ꯐꯃꯨꯡꯗꯁꯨ ꯆꯠꯅꯤꯡꯗ꯭ꯔꯦ
ꯑꯃꯨꯛꯀ ꯁꯥꯎꯔꯅꯤ ꯃꯥ
ꯎꯝ ꯐꯝꯃꯣ ꯑꯗꯨꯗꯤ ꯅꯣꯡ ꯃꯔꯛꯇ ꯏꯁꯤꯡ ꯁꯥꯟꯅꯔꯒꯀꯣ ꯉꯥꯅꯨ ꯃꯆꯥꯒꯨꯝꯅ
ꯃꯥꯅꯤ ꯉꯥꯅꯨ ꯃꯆꯥꯒꯦ
ꯄꯦ ꯄꯥ ꯄꯦ ꯄꯥ
ꯉꯥꯅꯨ ꯉꯥꯅꯨ ꯌꯣꯛꯄ꯭ꯔ ꯅꯣꯏꯁꯨ
ꯌꯣꯛꯇꯦꯗ ꯀꯩꯅꯣ ꯆꯥꯅꯤꯡꯕ꯭ꯔꯣ ꯆꯥꯅꯤꯡꯕ꯭ꯥꯔꯕ
ꯍꯧꯖꯤꯛꯀꯤ ꯋꯦꯗꯔꯁꯤꯒꯀꯣ ꯑꯁ ꯐꯃꯨꯡꯒ ꯋꯥꯔꯤ ꯁꯥꯔ ꯆꯥꯕ ꯅꯨꯉꯥꯏꯅꯤ
ꯑꯥ ꯆꯨꯝꯃꯦ ꯃꯈꯣꯡꯒꯨꯝꯕꯀꯣ
ꯃꯈꯣꯡꯗꯨ ꯏꯁ ꯑꯦ ꯑꯩꯈꯣꯏꯗꯤ ꯑ ꯉꯥꯅꯨ ꯃꯈꯣꯡ ꯈꯣꯡꯗꯣ ꯕꯦꯠꯃꯤꯟꯇꯟ ꯁꯥꯟꯅꯕꯗ ꯁꯤꯖꯤꯟꯅꯩꯌꯦ
ꯅꯨꯡꯉꯥꯏꯔꯝꯅꯤ ꯑꯗꯨꯗꯤ
ꯑꯍꯣꯏ
ꯀꯣꯛ ꯍꯦ ꯃꯥꯒꯤ ꯀꯣꯛ ꯍꯦꯅ ꯄꯤꯔꯒꯀꯣ
ꯍꯣꯏ ꯃꯥꯅꯦ
ꯑꯗꯨꯗꯤ ꯕꯦꯗꯃꯤꯟꯇꯟ ꯁꯥꯟꯅꯕꯗ ꯁꯤꯟ ꯁꯤꯖꯤꯟꯅꯔꯗꯤ ꯅꯪꯗꯤ ꯅꯨꯡꯇꯤꯡ ꯉꯝꯃꯝꯒꯅꯤꯅꯦ
ꯎꯝ ꯑꯅꯤ ꯄꯥꯏꯕꯅꯤ ꯃꯇꯣꯟ ꯑꯃ ꯑꯗꯨ ꯃꯈꯥꯗ ꯑꯃꯀꯣ ꯌꯥꯝ ꯋꯥꯡꯕꯅꯤ ꯃꯥꯒꯤ ꯍꯦꯟꯗꯜꯗꯣ
ꯑꯪ
ꯑꯗꯨꯒ ꯁꯅꯥꯕꯅꯤ ꯀꯨꯝꯐꯨꯒꯨꯝꯅꯀꯣ ꯐꯃꯨꯡꯉ ꯇꯛꯄꯤꯕ
ꯅꯪꯁꯨ ꯑꯩꯈꯣꯏ ꯃꯤꯑꯣꯏꯕꯒ ꯃꯥꯟ ꯃꯥꯟꯅꯗꯦ ꯑꯗꯨꯗꯤ
ꯍꯣꯏ ꯈꯔ ꯇꯣꯉꯥꯏ
ꯈꯤꯇꯪ
ꯎꯝ ꯅꯪꯒꯤ ꯁꯤꯗꯦꯁꯤ ꯑꯩꯈꯣꯏꯒꯤ ꯑꯩꯈꯣꯏ ꯍꯤꯡ ꯍꯤꯡꯕ ꯍꯤꯡꯈ꯭ꯔꯤ ꯍꯤꯡꯒꯤꯕ ꯄꯤꯆꯤꯞ